ꯍꯜꯂꯣ
ꯑ ꯇꯥꯕ꯭ꯔꯣ
ꯑꯣ ꯇꯥꯔꯦ ꯇꯥꯔꯦ
ꯑ
ꯑꯩꯗꯤ ꯅꯪ ꯋꯥ ꯉꯥꯡꯕ ꯀꯥꯟꯗ ꯈꯪꯍꯧꯗ꯭ꯔꯦ
ꯑꯩ ꯑꯩꯒꯤ ꯑꯍꯨꯝ ꯋꯥꯠꯂꯕ ꯑꯗꯨꯒꯤꯅꯤꯗ
ꯅꯪꯒꯤ ꯣꯜꯂꯤꯌꯦ ꯍꯣꯏ ꯀꯩꯁꯨ ꯀꯥꯏꯗꯦ ꯀꯩꯁꯨ ꯀꯥꯏꯗꯦ ꯅꯪꯒꯤ ꯕꯣꯜ ꯕꯣꯜꯗꯣ ꯕ꯭ꯔꯦꯛ ꯑꯍꯨꯝꯂꯛ ꯊꯥꯕ꯭ꯔꯥ
ꯅꯠꯇꯦꯗ ꯕ꯭ꯔꯦꯛ ꯑꯃꯈꯛꯇꯅꯤꯗ
ꯑꯃꯃ ꯀꯠꯇ ꯊꯥꯏꯌꯦ
ꯍꯣꯏ
ꯑꯣ ꯑꯗꯨꯣ ꯕ꯭ꯔꯦꯛꯇꯣ ꯀꯨꯏꯅ ꯊꯥꯕ꯭ꯔꯣ
꯭ꯔ ꯐꯤꯐꯇꯤꯟ ꯃꯤꯅꯤꯠꯁꯒꯨꯝꯕꯀꯣ ꯇ꯭ꯋꯦꯟꯇꯤ ꯐꯤꯇꯤꯟ ꯃꯤꯅꯤꯠ ꯁ꯭ꯋꯇꯤ ꯁꯋꯥꯗ
ꯕꯣꯜꯒꯤꯗꯣ
ꯍꯣꯏ
ꯑꯗꯨꯒ ꯂꯣꯏꯔꯒ ꯑꯃꯨꯛ ꯂꯥꯛꯀꯗꯧꯕ ꯕꯣꯜ ꯌꯦꯡꯕꯁꯦ ꯅꯣꯏ ꯌꯥꯝꯅ ꯄꯥꯝꯕ ꯃꯥꯜꯂ ꯀꯦꯕꯨꯣ
ꯑꯁ ꯕꯣꯜꯗꯤ ꯑꯉꯥꯡ ꯑꯣꯏꯔꯤ ꯀꯥꯟ ꯑꯉꯥꯡ ꯑꯣꯏꯔꯤꯉꯩꯗꯒꯤꯀꯣ ꯑꯗꯨꯝ ꯁꯅꯥꯁꯨ ꯁꯅꯥ ꯌꯦꯡꯁꯨ ꯌꯦ
ꯍ ꯅꯪꯣꯁꯨ ꯁꯥꯟꯅꯕ꯭ꯔꯥ
ꯑꯣꯣꯏ ꯍꯣꯏ ꯁꯅꯥꯗꯤ ꯁꯅꯥ ꯍꯥꯏꯗ
ꯑꯣ ꯑ ꯕꯣꯜꯁꯨ ꯁꯥꯟꯅꯔꯛꯇꯦ ꯑꯗꯨ ꯕꯣꯜ ꯌꯦꯡꯕꯁꯨ ꯍꯩꯇꯦꯕ ꯑꯩꯗꯤ
ꯔꯨꯄꯤ ꯔꯨꯄꯤꯄꯤ ꯌꯥꯝꯃꯦꯍꯦ ꯑꯩꯗꯤ ꯁꯕꯒꯨꯝꯕꯀꯣ ꯅꯨꯄꯤꯁꯨ ꯌꯥꯝ ꯂꯩꯌꯦꯗ
ꯃꯈꯣꯏ ꯂꯩꯕꯨꯗꯤ ꯂꯩꯕꯅꯦ ꯅꯨꯄꯤꯁꯨ ꯕꯣꯜ ꯁꯥꯟꯅꯕ
ꯍꯣꯏ ꯣ ꯁꯅꯥꯁ ꯑꯦꯛꯖꯝꯄꯜ ꯀꯨꯀꯤ ꯀꯨꯀꯤꯃꯣꯏꯁ ꯕꯣ ꯁꯅꯥꯕꯒꯨꯝꯕꯀꯣ ꯑꯁꯤ ꯑꯃ ꯍꯥꯏꯩꯗꯤ ꯍꯩꯒꯅꯤ ꯃꯥꯁꯦ ꯅꯪ ꯃꯇꯩꯒ ꯃꯩꯇꯩꯁꯨ ꯌꯥꯝ ꯍꯩꯕ ꯂꯩ ꯑꯥꯏ ꯑꯦꯁ ꯑꯦꯐ ꯄ꯭ꯂꯦꯌꯔ ꯑꯗꯨꯝ ꯂꯩꯌꯦꯅ
ꯑꯗꯣ ꯑꯩꯈꯣꯏꯗꯤ ꯍꯣꯏ ꯆ ꯍꯥꯏꯗꯤ ꯑꯗꯨꯒꯤ ꯃꯔꯝꯗ ꯈꯪꯁꯨ ꯈꯪꯗꯦ ꯆꯪꯁꯨ ꯆꯪꯗꯦꯗꯅ
ꯎꯝ
ꯑꯗꯨꯒꯤꯅꯦ ꯑꯩꯈꯣꯏꯅ ꯈꯪꯗ꯭ꯔꯤꯁꯦ ꯅꯠꯇ꯭ꯔꯗꯤ ꯈꯪꯗꯣꯏꯅꯦꯕ ꯍꯥꯏꯗꯤ ꯎꯝ ꯃꯁꯥ ꯐꯕ ꯆꯤꯡꯗ ꯂꯩꯕ ꯃꯤꯅ ꯃꯁꯥ ꯐꯕ ꯍꯦꯜꯂꯦꯕ ꯑꯣ ꯃꯁꯥ ꯀꯟꯕ
ꯍꯣꯏ ꯑꯗꯨ ꯑꯗꯨꯕꯨꯗꯤ ꯆꯨꯝꯅꯤ ꯆꯨꯝꯃꯦ ꯍꯟꯗ꯭ꯔꯦꯠ ꯄꯥꯔꯁꯦꯟ ꯆꯨꯝꯃꯦ ꯑꯗꯨꯗꯤ ꯍꯥꯏꯗꯤ ꯆꯤꯡꯗ ꯂꯩꯕ ꯃꯤꯗꯤ ꯊꯕꯛꯁꯨ ꯈꯔ ꯀꯟꯕꯒꯤꯀꯣ
ꯍꯣꯏ ꯍꯣꯏ ꯑꯩꯈꯣꯏ ꯁ꯭ꯋꯥꯏꯗ ꯇꯝꯗ ꯂꯩꯕ ꯃꯤꯗꯤ ꯊꯕꯛ ꯁꯨꯗꯦꯕ ꯆꯥꯕ ꯇꯨꯝꯕ ꯈꯛꯇꯅꯦꯕ
ꯍꯣꯏ ꯁꯥꯟꯅꯕꯁꯦ ꯐꯨꯠꯕꯣꯜ ꯐꯨꯠꯕꯣꯜꯒꯨꯝꯕ ꯐꯨꯠꯕꯣꯜꯒꯤ ꯁꯥꯟꯅꯕꯁꯦ ꯍꯣꯏ ꯀꯟꯕꯁꯨ ꯏꯁꯥ ꯀꯥꯟꯅꯤꯡꯉꯥꯏꯁꯨ ꯀꯥꯟꯅꯩꯌꯦꯀꯣ
ꯍꯣꯏ ꯍꯣꯏ
ꯇꯛ ꯇꯦꯛ ꯇꯨꯝꯕ ꯑꯁ ꯁꯤ ꯌꯥꯝ ꯂꯩꯌꯦꯗ
ꯎꯝ
ꯏꯁꯇ꯭ꯔꯦꯇꯤꯖꯤ ꯊꯥꯒꯗꯕ ꯅꯣꯂꯦꯖ ꯈꯔ ꯂꯩꯒꯗꯕ ꯐꯨꯠꯕꯣꯜꯒꯤ ꯅꯣꯂꯦꯖꯇꯣ ꯏꯁꯇ꯭ꯔꯦꯇꯖꯤꯗ ꯐꯒꯗꯕ ꯌꯥꯝ ꯂꯩꯌꯦꯗ
ꯎꯝ
ꯑꯗꯨꯒꯤ ꯃꯔꯝꯗ ꯆꯪꯕ ꯃꯤꯅ ꯑꯗꯨꯒꯤ ꯃꯔꯝꯗ ꯌꯥꯝ ꯆꯥꯎꯅ ꯈꯪꯕ
ꯍꯣꯏ
ꯑꯗꯨꯒ ꯆꯪꯗꯕ ꯑꯩꯈꯣꯏꯅ ꯀꯩꯝꯇ ꯈꯪꯗꯕ
ꯁꯤꯅꯦ ꯇꯧꯔꯤꯁꯦ
ꯐꯨꯠꯕꯣꯜ ꯁꯥꯟꯅꯕꯅꯤꯅꯦ ꯈ꯭ꯋꯥꯏꯗꯒꯤ ꯍꯥꯏꯗꯤ ꯒꯦꯝ ꯑꯦꯟ ꯏꯁꯄꯣꯔꯠꯇ ꯆꯪꯕꯁꯤꯡꯁꯦ ꯈ꯭ꯋꯥꯏꯗꯒꯤ ꯂꯥꯏꯕꯛ ꯐꯥꯕ ꯍꯥꯏꯕ ꯇꯥꯔꯦ
ꯍꯣꯏ ꯍꯣꯏ ꯏꯁꯄꯣꯔꯠꯁꯤꯁꯨ ꯑꯃꯔꯣꯝꯗꯗꯤ ꯌꯥꯝꯅ ꯐꯩꯗ ꯏꯁꯥꯁꯨ ꯐꯩ ꯍꯥꯛꯆꯥꯡꯁꯨꯨ ꯐꯩꯗꯅꯥ
ꯍꯣꯏ ꯄꯩꯁꯥꯁꯨ ꯑꯗꯨꯝ ꯐꯪꯉꯦ ꯑꯗꯨꯝ ꯅꯨꯡꯉꯥꯏꯁꯨ ꯅꯨꯡꯉꯥꯏꯌꯦ ꯃꯤ ꯃꯌꯥꯝꯁꯨ ꯄꯨꯟꯅꯔꯦ ꯑꯇꯣꯞ ꯑꯇꯣꯞꯄ ꯃꯤ ꯀꯟꯇ꯭ꯔꯤꯒꯨꯝꯕ ꯑꯇꯣꯞꯄ ꯀꯟꯇ꯭ꯔꯤ ꯑꯇꯣꯞꯄ ꯏꯁꯇꯦꯠ ꯃꯤ ꯑꯗꯨꯝ ꯈꯪꯅꯔꯒ ꯂꯩꯌꯦꯅ
ꯍꯣꯏ ꯍꯣꯏ ꯑꯇꯣꯞꯄꯁꯨ ꯀꯥꯟꯅꯗꯦ ꯍꯥꯏꯕꯗꯤ ꯅꯠꯇꯦ ꯀꯥꯟꯕꯨꯗꯤ ꯀꯥꯟꯅꯩꯌꯦ ꯑꯇꯣꯞꯄꯁꯨ ꯂꯣꯏꯅ ꯑꯗꯨꯕꯨ ꯏꯁꯄꯣꯔꯠꯁꯨ ꯌꯥꯝꯅ ꯀꯥꯟꯅꯩꯌꯦꯕ
ꯍꯣꯏ
ꯑꯩꯈꯣꯏꯅ ꯏꯁꯄꯣꯔꯠꯇꯣ ꯆꯪꯕ ꯉꯝꯃꯗꯤ ꯌꯥꯝ ꯐꯩ ꯑꯗꯣ ꯑꯩꯁꯨ ꯊꯥꯏꯅꯗꯤ ꯏꯁꯄꯣꯔꯠ ꯆꯪꯅꯤꯡꯉꯝꯃꯦꯕꯀꯣ
ꯎꯝ
ꯕꯕꯥꯅ ꯌꯥꯗꯕ ꯆꯪꯒꯦ ꯍꯥꯏꯕꯗꯣ ꯍꯥꯏꯗꯤ ꯅꯨꯄꯤꯅꯤꯗꯅ ꯑꯗꯨꯒꯤ ꯃꯄꯥꯟꯗꯒꯨꯝꯕ ꯆꯠꯄ ꯈꯣꯠꯄ ꯄꯨꯟꯍꯟꯅꯤꯡꯗꯕ ꯍꯥꯏ ꯇꯥꯔꯦꯅꯦ ꯅꯨꯄꯤ ꯑꯣꯏ ꯍꯥꯏꯗꯤ ꯕꯕꯥ ꯍꯣꯏꯗꯤ ꯊꯥꯏꯅꯗꯤ ꯃꯣꯏꯗꯤ ꯑꯍꯟ ꯑꯣꯏꯕꯗꯤ ꯍꯥꯏꯗꯤ ꯃꯣꯏꯗꯤ ꯈꯥꯡ ꯀꯥ ꯍꯦꯟꯅ ꯑꯗꯨꯝ ꯑꯗꯨꯒꯨꯝꯕꯗꯣ ꯇꯧꯍꯟꯅꯤꯡꯗꯦꯗꯅ ꯊꯥꯏꯅꯉꯩ ꯃꯇꯝꯒꯨꯝꯕꯗꯤ
ꯑꯣ
ꯑꯗꯨꯒꯤꯅꯦ ꯑꯩꯁꯦ ꯄꯨꯟꯐꯝꯗꯕ ꯑꯩꯅ ꯑꯩꯁꯦ ꯊꯥꯏꯅꯗꯤ ꯌꯥꯝ ꯄꯥꯝꯃꯝꯃꯦ ꯆꯦꯟꯕꯒꯨꯝꯕ ꯆꯣꯡꯕ ꯑꯗꯨ ꯁꯥꯟꯅꯕ ꯁꯥꯟꯅꯕ ꯌꯥꯝꯅ ꯄꯥꯝꯕ ꯍꯥꯏꯕ ꯇꯥꯔꯦ
ꯑ ꯀꯅꯥꯕꯁꯦ ꯌꯥꯝ ꯐꯥꯕꯅꯦ
ꯐꯩꯌꯦ ꯐꯩꯌꯦ
ꯁꯨꯝꯁꯦ ꯍꯣꯁꯇꯦꯜꯗ ꯂꯩꯕ꯭ꯔꯣ
ꯍꯣꯏ ꯅꯪ ꯀꯃꯥꯏꯅ ꯈꯪꯉꯤꯅꯣ
ꯍꯣꯁꯇꯦꯜ ꯂꯩ ꯑꯩꯩꯗꯨꯣ ꯉꯁꯥꯏꯗꯒꯤ ꯈꯪꯈ꯭ꯔꯕꯅꯤ
ꯀꯃꯥꯏꯅ
ꯍꯥꯏꯗꯤ ꯑꯁꯨꯛ ꯀꯨꯏꯒꯤ ꯃꯇꯝꯗ ꯅꯪ ꯐꯣꯟ ꯇꯧꯕ ꯌꯥꯔꯤꯁꯦ ꯑꯗꯨꯒꯤꯅꯤꯗ ꯑꯗꯨ ꯁꯣꯏ ꯑꯗꯨꯝ ꯈꯪꯉꯦꯅꯦ ꯅꯪ ꯅꯪꯕꯨ ꯁꯥꯡꯅꯕꯕ ꯅꯪ ꯁꯥꯡꯅꯕꯕꯣ ꯍꯥꯏꯗꯣ ꯑꯩꯃꯣꯟ ꯃꯅꯨꯡꯅ ꯅꯔꯁꯤꯡ ꯇꯝꯕ꯭ꯔꯣ
ꯅꯪ ꯑꯩꯒꯤ ꯗꯤꯇꯦꯜꯁ ꯈꯪꯉꯒ ꯂꯥꯛꯄ꯭ꯔꯥ
ꯅꯔꯁꯤ ꯇꯝꯕ꯭ꯔꯣꯅ
ꯇꯝꯗꯦ
ꯈꯪꯉꯤ ꯈꯪꯉꯤ
ꯈꯪꯉꯤ ꯈꯉꯤ ꯍꯥꯏ ꯀꯅꯥꯅ ꯍꯥꯏꯕꯤ
ꯑꯦ ꯅꯪ ꯍꯥꯏꯗꯤ ꯍꯣꯁꯇꯦꯜꯗ ꯂꯩꯌꯦ ꯑꯗꯨꯒ ꯅꯣꯠꯁ ꯑꯗꯨꯝ ꯏꯔꯒ ꯂꯩꯌꯦ ꯍꯥꯏꯗꯣ ꯅꯣꯠꯁꯤꯡ ꯍꯣꯏ ꯑꯗꯣ ꯑꯩꯒꯤ ꯏꯃꯥꯟꯅꯕꯤ ꯑꯃ ꯑꯅꯤ ꯑꯗꯨꯝ ꯂꯩꯌꯦꯕ ꯃꯣꯏꯁꯦ ꯈꯣꯏ ꯑꯩꯈꯣꯏꯒꯤ ꯕꯦꯠꯁꯤꯅꯤ ꯃꯣꯏ ꯂꯣꯏ ꯂꯥꯁꯥꯁ ꯌꯥꯌꯥꯔꯗ ꯂꯣꯏꯔꯃꯅꯦ ꯃꯁꯦ ꯂꯥꯁ ꯏꯌꯥꯔ ꯍꯣꯏ ꯍꯣꯏ ꯂꯥꯁ ꯏꯌꯥꯔꯗ ꯂꯣꯏꯔꯝꯃꯅꯤ ꯅꯔꯁꯤꯡꯒꯤꯗꯤ ꯈꯔ ꯈꯔ ꯇꯞꯄ ꯃꯥꯜꯂꯦꯀꯣ ꯍꯥꯏꯗꯤ ꯁꯦꯃꯦꯁꯇꯔ ꯑꯦꯛꯖꯥꯝꯒꯨꯝꯕ ꯑꯗꯨꯝ
ꯍꯣꯏ ꯍꯣꯏ ꯇꯄꯤꯦ
ꯆꯍꯤꯕꯨꯗꯤ ꯆꯞ ꯃꯥꯟꯅꯩ ꯕꯦꯖ ꯕꯦꯖꯕꯨꯗꯤ ꯆꯞ ꯃꯥꯟꯅꯩꯌꯦ ꯑꯗꯨ ꯈꯔ ꯇꯞꯄ ꯃꯥꯜꯂꯦꯕ
ꯍꯣꯏ ꯑꯦꯛꯖꯥꯝꯒꯨꯝꯕ ꯄꯤꯕꯗꯣ ꯍꯣꯏ ꯇꯄꯤ ꯇ ꯄꯦ
ꯑꯩ ꯏꯃꯥꯟꯅꯕꯤ ꯑꯃ ꯂꯩꯌꯦꯕ ꯃꯥꯁ ꯅꯔꯁꯤꯡꯤꯡ ꯀꯝꯣ
ꯑꯗꯨꯏ ꯈꯪꯕ
ꯍꯥꯏ ꯑꯗꯨꯒꯤꯅꯤ ꯃꯥꯁꯦ ꯑꯗꯨꯝ ꯇꯧꯕꯅꯤꯃꯣ ꯍꯥꯏꯗꯤ ꯅꯣꯠꯁ ꯏꯔꯒ ꯂꯩꯌꯦ ꯃꯥꯁꯨ ꯍꯣꯁꯇꯦꯜꯗ ꯑꯗꯨꯝ ꯂꯩꯌꯦꯕ
ꯎꯝ
ꯀꯔꯝꯕ ꯍꯣꯁꯇꯦꯜꯗꯅꯣ ꯎꯔꯤꯄꯣꯛ
ꯍꯣꯏ ꯍꯣꯏ ꯅꯠꯇ ꯅꯠꯇꯦ
ꯅꯠꯇ꯭ꯔꯒ ꯀꯣꯏꯔꯦꯡ ꯀꯣꯏꯔꯦꯡꯒꯥꯏꯗꯁꯨ ꯂꯩꯌꯦ
ꯎꯝ ꯄꯣꯔꯣꯃ ꯄꯥꯠꯇꯅꯤ
ꯃꯤ ꯃꯆꯥꯥ ꯃꯤ ꯃꯆꯥꯥꯗꯦ ꯅꯔꯁ ꯑꯣꯏꯔꯅꯤꯀꯣ
ꯍ
ꯅꯪꯁꯨ ꯊꯕꯛ ꯇꯧꯔꯅꯤꯀꯣ
ꯑꯩꯁ ꯊꯕꯛ ꯑꯩꯈꯣꯏꯗꯗꯤ ꯊꯕꯛ ꯑꯩꯗꯤ ꯊꯕ ꯇꯧꯔꯔꯣꯏꯗ ꯐꯩ ꯂꯩꯇꯦ ꯑꯩꯁꯨ ꯏꯝꯐꯥꯜꯗ ꯀꯩꯅꯣ ꯏꯝꯐꯥꯗ ꯇꯨ ꯊꯥꯎꯖꯟ ꯇ꯭ꯋꯦꯟꯇꯤ ꯐꯣꯔ ꯗꯤꯁꯦꯝꯕꯔ ꯐꯥꯎ ꯂꯩꯕꯅꯦ ꯏꯪꯐꯥꯜꯗꯀꯣ ꯑꯥ ꯑꯣꯖꯥ ꯃꯆꯥ ꯇꯧꯔꯒ ꯑꯣꯖꯥ ꯃꯆꯥ ꯑꯣꯏꯅ ꯂꯩꯕꯅꯤ ꯑꯗꯨꯗꯤ ꯇꯤꯆꯤꯡ ꯇꯤꯆꯤꯡꯗꯀꯣ
ꯎꯝ ꯐꯩꯌꯦ ꯑꯗꯨꯁꯨ ꯌꯥꯝꯅ ꯁꯥꯇ꯭ꯔ ꯑꯣꯖꯥ ꯑꯣꯖꯥ ꯑꯣꯖꯥ ꯑꯣꯏꯕꯃꯨꯛ ꯌꯥꯝ ꯐꯕ ꯂꯩꯇꯦ ꯃꯤꯒꯤ ꯈ꯭ꯋꯥꯏꯗꯒꯤ ꯔꯦꯁꯄꯦꯛ ꯐꯪꯕ ꯍꯥꯏꯗꯤ ꯈ ꯈꯪꯗꯦ ꯌꯥꯝꯅ ꯆꯥꯎꯕ ꯐꯝꯐꯝ ꯇꯧꯕꯅꯦꯕ ꯅꯠꯇ꯭ꯔꯣ
ꯃꯥꯅꯦ ꯑꯣꯖꯥ ꯑꯣꯏꯁꯦ ꯄ꯭ꯔꯦꯁꯔꯁꯨ ꯌꯥꯝ ꯂꯩ ꯂꯩꯗ ꯍꯥꯏꯗꯤ ꯊꯥ ꯈꯤꯇꯪ ꯈꯔ ꯇꯧꯔꯁꯨꯀꯣ ꯑꯗꯨꯝ ꯈꯪꯉꯦꯕ ꯄ꯭ꯔꯦꯁꯔ ꯂꯥꯛꯄꯗꯣ ꯑꯗꯣ ꯌꯥꯝ ꯆꯥꯎꯕ ꯁ꯭ꯀꯨꯜꯗꯤ ꯅꯠꯇꯦꯗ ꯑꯗꯨꯝ ꯏꯁꯇꯨꯗꯦꯟꯁꯨ ꯌꯥꯝꯗꯦꯗ ꯏꯁꯇꯨꯗꯦꯜꯁꯨ ꯑꯗꯨꯝ ꯆꯥꯃꯉꯥ ꯆꯥꯝꯃꯉꯥꯗꯤ ꯈꯔ ꯍꯦꯜꯂꯂꯝꯅꯤ ꯑꯗꯨꯒꯅ ꯑꯦꯛꯁꯄꯤꯔꯤꯌꯦꯟꯁꯀꯤ ꯑꯣꯏꯅꯀꯣ ꯑꯩ ꯇꯧ ꯑꯃꯨꯀ ꯀꯟꯇꯤꯅ꯭ꯌꯨ ꯇꯧꯒꯦꯩꯅ ꯈꯟꯕꯅꯦ ꯍꯥꯏꯗꯤ ꯑꯗꯨꯒ ꯃꯩ ꯇꯩ ꯂꯣꯜꯗꯣ ꯑꯩ ꯑꯩꯒꯤ ꯃꯩꯇꯩꯂꯣꯟꯗꯣ ꯏꯝꯐꯥꯜꯗꯗꯤ ꯍꯥꯏꯗꯤ ꯃꯤꯇꯩꯇꯩꯩꯂꯣꯟꯣꯟ ꯑꯣꯏꯅ ꯆꯠꯂꯦꯅ
ꯍꯣꯏ ꯍꯣꯏ
ꯑꯗꯨꯕꯨ ꯃꯩꯇꯩꯂꯣꯟ ꯈꯪꯗꯕꯤꯀꯣ ꯑꯩꯁꯨ ꯈꯔ ꯇꯟꯕꯒꯣ ꯏꯪꯂꯤꯁ ꯑꯩꯅ ꯏꯪꯂꯤꯁꯇ ꯑꯗꯨꯝ ꯂꯦꯛꯆꯔ ꯇꯧꯋꯦꯕ ꯑꯗꯨꯒ ꯏꯁꯇꯨꯗꯦꯟꯁꯤꯡꯅ ꯑꯃꯨꯛ ꯒ꯭ꯌꯥꯟ ꯇꯥꯗꯕ ꯏꯪꯂꯤꯁꯇ ꯉꯥꯡꯉꯗꯤꯀꯣ ꯍꯥꯏꯗꯤ ꯃꯦꯖꯣꯔꯤꯇꯤꯗ ꯑꯗꯨꯝ ꯏꯪꯂꯤꯁ ꯉꯥꯡꯉꯦꯕ
ꯑꯗꯣ ꯎꯝ ꯃꯅꯤꯄꯨꯔꯗ ꯃꯅꯤꯄꯨꯔ ꯁꯨꯝ ꯉꯥꯡꯉ ꯉꯥꯡꯉꯒ ꯃꯅꯤꯄꯨꯔꯗꯣ ꯍꯩꯅꯔꯛꯀꯅꯤꯌꯦ ꯈꯔ ꯈꯔ ꯉꯥꯡꯉ ꯉꯥꯡꯉꯒ ꯑꯗꯨꯝ ꯇꯥꯛꯑꯣ ꯑꯗꯨ ꯍꯩꯔꯛꯀꯅꯤ ꯃꯣꯏ ꯅ ꯍꯪꯕ ꯅꯪꯅ ꯈꯨꯝꯕ ꯑꯗꯨꯃꯥꯏꯅ ꯁꯨꯝ ꯇꯧꯕ ꯃꯇꯝꯗ ꯍꯦꯟꯅ ꯏꯝꯄ꯭ꯔꯨꯨꯞ ꯂꯥꯛꯀꯅꯤꯌꯦ ꯑꯗꯨ ꯌꯥꯝ ꯐꯩ ꯇꯧ ꯀꯩꯅꯣ
ꯑꯗꯨꯥꯛꯄ ꯇꯥꯛꯄꯗꯤ ꯑꯗꯨꯝ ꯌꯥꯅꯤ ꯌꯥꯏꯕ ꯑꯗꯨꯒ
ꯃꯣꯏꯅ ꯈꯪꯉꯣꯏꯗ꯭ꯔꯥ ꯍꯥꯏꯕꯒꯤ ꯄꯥꯈꯠꯄ
ꯍꯣꯏ ꯑꯗꯨꯒꯤꯅꯤ ꯀꯟꯐ꯭ꯌꯨꯖꯟ ꯌꯥꯝ ꯂꯥꯛꯑꯗꯤꯀꯣ ꯑꯩꯉꯣꯟꯗ ꯄ꯭ꯔꯦꯁꯔ ꯑꯃꯨꯛꯀ ꯂꯥꯛꯀꯅꯦꯕ ꯄ꯭ꯔꯦꯁꯔ ꯌꯥꯝ ꯂꯥꯛꯀꯅꯦꯕ ꯏꯁꯇꯨꯗꯦꯟꯒꯤ ꯃꯣꯏꯒꯤ ꯃꯣꯏꯒꯤ ꯃꯃꯥ ꯃꯄꯥ ꯑꯗꯨꯒ ꯃꯕꯨꯡ ꯃꯣꯏꯅ ꯄ꯭ꯔꯦꯁꯔ ꯂꯥꯛꯑꯗꯤ ꯑꯩ ꯀꯃꯥꯏꯅ ꯀꯨꯝꯗꯣꯏꯅꯣ ꯑꯗꯨꯒꯤ ꯄ꯭ꯔꯦꯁꯔꯁꯨ ꯑꯩꯉꯣꯟꯗ ꯀꯣꯏꯁꯟ ꯑꯃ ꯂꯥꯛꯏꯕ ꯏꯁꯥ ꯑꯗꯨꯒꯤꯅꯤꯗ
ꯃꯅꯤꯄꯨꯔꯒꯝꯃꯤ ꯁꯣꯏꯅ ꯇꯥꯎꯋ ꯑꯗꯨꯕꯨ ꯏꯪꯂꯤꯁꯅ ꯃꯦꯖꯣꯔꯤꯇꯤ ꯑꯣꯏꯅ ꯏꯪꯂꯤꯁꯅ ꯍꯦꯟꯅ ꯉꯥꯡꯉꯗꯤ ꯍꯧꯖꯤꯛꯀꯥꯟꯒꯤ ꯑꯁꯣꯏ ꯂꯝ ꯂꯝꯒꯤꯅꯤ ꯑꯗꯨꯕꯨ ꯑꯅꯝꯕꯅꯗꯤ ꯏꯪꯂꯤꯁ ꯁ꯭ꯀꯨꯜꯗꯁꯨ ꯄꯨꯔꯗꯤ ꯌꯥꯏ
ꯏꯪꯂꯤꯁ ꯑꯣꯏꯅ ꯉꯥꯡꯉꯗꯤꯀꯣ ꯃꯅꯤꯄꯨꯔꯒꯤ ꯑꯩꯅ ꯀ꯭ꯔꯤꯇꯤꯁꯥꯏꯁ ꯇꯧꯕ ꯅꯠꯇꯦꯀꯣ ꯁꯤꯃ ꯍꯥꯏꯔꯗꯤ ꯑꯩꯈꯣꯏ ꯑꯩꯈꯣꯏ ꯅꯥꯒꯥꯒ ꯑꯩꯈꯣꯏ ꯅꯥꯒꯥꯁꯤꯡꯒ ꯈꯔ ꯃꯩꯇꯩ ꯑꯩꯈꯣꯏꯁꯦ ꯏꯪꯂꯤꯁ ꯏꯪꯂꯤꯁꯅꯛ ꯌꯥꯝ ꯈꯦꯠꯅ ꯍꯥꯏꯕ ꯍꯥꯏꯗꯤ ꯃꯩꯇꯩ ꯃꯩꯇꯩꯁꯨ ꯌꯥꯝ ꯂꯩꯌꯦꯀꯣ ꯏꯪꯂꯤꯁ ꯐ꯭ꯂꯨꯋꯟꯁ ꯌꯥꯝ ꯐ꯭ꯂꯟꯁ ꯐ꯭ꯂ ꯑꯣꯏ ꯌꯥꯝ ꯂꯩ꯭ꯂ ꯑꯣꯏ ꯍꯥꯏꯕ ꯅꯠꯇ ꯇꯀꯣ ꯑꯗꯨ ꯃꯩꯇꯩ ꯃꯩꯇꯩ ꯑꯩꯈꯣꯏꯁꯦ ꯏꯪꯂꯤꯁ ꯉꯥꯡꯕꯗ ꯈꯔ ꯋꯥꯏꯑꯕ ꯃꯣꯏꯁꯦ ꯈꯪꯅꯤ ꯈꯪꯉꯦꯀꯣ ꯑꯗꯨ ꯇꯥꯡꯕꯗꯣ ꯅꯣꯂꯦꯖꯇꯤ ꯌꯥꯝ ꯂꯩꯌꯦꯕ ꯑꯗꯨꯣ ꯉꯥꯡꯕꯗꯣ ꯊꯣꯛꯇꯕꯒꯤꯀꯣ
ꯍꯣ
ꯑꯗ ꯌꯦꯅꯤꯗ
ꯍꯣꯏ ꯃꯩꯇꯩꯗꯤ ꯏꯪꯂꯤꯁ ꯄꯥꯡꯅ ꯉꯥꯡꯗꯦ ꯍꯥꯏꯗꯤ ꯑꯩꯈꯣꯏꯗ ꯁꯥꯟꯅꯕꯁꯨ ꯑꯗꯨꯒꯨꯝꯕꯗꯤ ꯁꯥꯟꯅꯗꯦꯗꯅ ꯃꯅ ꯃꯅ ꯃꯅꯤ ꯑꯗ ꯑꯗꯨꯝ ꯉꯥꯡꯉꯤꯕꯒꯤ ꯏꯪꯂꯤꯁ ꯉꯥꯡꯕ ꯃꯇꯝꯗ ꯑꯩꯈꯣꯏꯅ ꯉꯥꯡꯕ ꯏꯪꯂꯤꯁꯇꯤ ꯈꯔ ꯐꯖꯗꯦꯕ
ꯍꯣꯏ ꯅꯣꯏꯅ ꯉꯥꯡꯕ ꯏꯪꯂꯤꯁ ꯏꯪꯂꯤꯁꯇꯣ ꯑꯗꯨꯝ ꯅꯣꯏ ꯃꯩꯇꯩ ꯃꯩꯇꯩꯂꯣꯟ ꯉꯥꯡꯉꯤꯅ ꯅꯣꯏꯁꯦ ꯑꯗꯨꯒꯤ ꯑꯗꯨꯒꯤ ꯄ꯭ꯔꯣꯅꯥꯟꯁꯤꯌꯦꯁꯟ ꯍꯥꯏꯗꯤ ꯑꯗꯣ ꯃꯩꯇꯩꯂꯣꯟ ꯉꯥꯡꯕ ꯈꯣꯟꯖꯦꯜꯗꯣ ꯅꯣꯏ ꯈꯣꯟꯖꯦꯜꯗꯣ ꯏꯪꯂꯤꯁ ꯉꯥꯡꯕ ꯀꯥꯟ ꯁꯗ ꯑꯁꯤ ꯃꯩꯇꯩꯂꯣꯟ ꯉꯥꯡꯕ ꯈꯣꯟꯖꯦꯜꯗ ꯑꯗꯨꯝ ꯊꯣꯛꯑꯦꯕ
ꯍꯣꯏ ꯍꯣꯏ ꯍꯣꯏ ꯍ
ꯏꯪꯂꯤꯁ ꯔꯣꯝꯗ ꯅꯠꯇꯕꯀꯣ
ꯍꯣꯏ ꯑꯗꯨꯗꯨꯒꯤ ꯐꯖꯗꯕ ꯑꯗꯨ ꯇꯥꯕꯗꯁꯨ ꯐꯖꯗ꯭ꯔꯦꯕ
ꯍꯣꯏ
ꯈꯪꯕ ꯃꯤꯅꯗꯤ ꯈꯪꯗꯕ ꯃꯤꯗꯤ ꯀꯩꯁꯨ ꯀꯥꯏꯗꯕ
ꯍꯣꯏ ꯅꯪ ꯃꯤꯡ ꯀꯔꯤ ꯀ ꯅꯪꯒꯤ ꯃꯤꯡ ꯀꯔꯤꯅꯣ ꯍꯥꯏꯗꯤ ꯄꯔꯤꯁꯣꯅꯦ